ꯑꯩꯁ ꯍꯜꯂꯣ ꯍꯣꯏ ꯇꯥꯢꯌꯦ ꯂꯣꯛ ꯇꯧꯔꯕꯣ ꯅꯪ
ꯍꯝ
ꯂꯣꯛ ꯈꯨꯔꯤꯗꯣ ꯅꯥꯔꯕꯣ ꯍꯥꯏꯕ
ꯅꯥꯗꯦ ꯀꯔꯤ
ꯀꯩꯒꯤ ꯀꯩꯒꯤ ꯅꯥꯔꯤꯅꯣ
ꯑꯩꯁ ꯅꯪꯗꯤ ꯑꯩ ꯏꯔꯨꯕ ꯑꯗꯨꯏꯅꯦ ꯆꯥꯛ ꯆꯥꯕꯗꯨꯒꯩ ꯏꯔꯨꯕ
ꯑꯗꯨꯒꯤꯗꯣ ꯈꯨꯔꯤꯅꯦꯕ
ꯑꯗꯨꯏ ꯅꯠꯇꯦ
ꯀꯩ ꯏꯟꯖꯥꯡ ꯆꯥꯔꯒꯦ
ꯀꯥꯡꯁꯣꯏꯁꯨ ꯆꯥꯏꯌꯦ ꯑꯗꯨꯒ ꯀꯥꯡꯍꯧꯁꯨ ꯆꯥꯏꯌꯦ ꯅꯣꯏꯗꯤ
ꯑꯩꯁꯦ ꯗꯥꯜ ꯆꯥꯝꯐꯨꯠ ꯆꯥꯔꯦ ꯑꯗꯨꯒ ꯁꯧꯒ꯭ꯔꯤ ꯑꯀꯪꯕ ꯁꯤꯡꯖꯨ ꯇꯧꯕꯗꯣ
ꯎꯝ
ꯁꯨꯃꯥꯏꯅ ꯇꯧꯋꯦ ꯍꯥꯎꯕ꯭ꯔꯥ ꯍꯥꯎꯇꯕ꯭ꯔꯥ ꯄꯪꯉꯤ ꯈꯪꯗꯦ ꯑꯩꯅ ꯇꯧꯕꯅꯤꯅ ꯍꯥꯎꯕ꯭ꯔꯥ ꯍꯥꯎꯇꯕ꯭ꯔꯥ ꯒ꯭ꯌꯥꯟ ꯇꯥ ꯑꯗꯨꯝ ꯌꯥꯅꯕ ꯆꯥꯁꯜꯂꯦ
ꯑꯗꯨꯅꯦ ꯑꯩꯈꯣꯏꯅ ꯊꯣꯡꯉꯗꯤ ꯍꯥꯎꯕ꯭ꯔꯥ ꯍꯥꯎꯇꯕ꯭ꯔꯥ ꯈꯪꯗꯕꯅꯦꯕ
ꯑꯗꯣ ꯃꯤꯅ ꯊꯣꯡ ꯃꯤꯅ ꯊꯣꯡꯕ ꯆꯥꯔꯗꯤꯀꯣ
ꯎꯝ
ꯍꯥꯎꯋꯤ ꯍꯥꯎꯗꯦꯗꯣ ꯑꯗꯨꯝ ꯈꯪꯈ꯭ꯔꯅꯦꯕ
ꯎꯝ
ꯀ꯭ꯔꯤ ꯍꯥꯏꯕ꯭ꯔꯣ
ꯅꯣꯏ ꯅꯪꯁꯨ ꯁꯧꯒ꯭ꯔꯤ ꯑꯀꯪꯕꯗꯣ ꯁꯨꯃꯥꯏꯅ ꯁꯤꯡꯖꯨꯒ ꯆꯥꯕ꯭ꯔꯥ
ꯆꯥꯏꯌꯦ
ꯍꯥꯎꯋꯤ ꯀꯣ
ꯎꯝ ꯁꯥꯝꯍꯨꯟꯗꯣ
ꯎꯝ
ꯑꯗꯨꯒ ꯆꯥꯕꯁꯨ ꯍꯥꯎꯒꯅꯤ
ꯎꯝ ꯂꯣꯏ ꯍꯥꯎ ꯑꯩꯗꯤ ꯂꯣꯏ ꯍꯥꯎꯋꯦꯗ ꯍꯥꯎꯇꯕꯒ ꯂꯩꯇꯦ
ꯎ ꯅꯪꯁꯨ ꯌꯥꯝ ꯄꯥꯝꯕ ꯁꯧꯒ꯭ꯔꯤꯁꯦ
ꯆꯧꯒꯔꯤꯁꯦ ꯄꯥꯝꯃꯦ ꯍꯣꯏ ꯃꯤ ꯑꯇꯩꯗꯤ ꯁꯧꯒ꯭ꯔꯤ ꯆꯥꯗꯕ ꯂꯩꯀꯣ ꯑꯩꯗꯤ ꯑꯁ ꯌꯥꯝ ꯍꯥꯎꯋꯦ
ꯏꯁ ꯁꯥꯎꯒ꯭ꯔꯤ ꯑꯗꯨꯝ ꯊꯣꯡꯕꯤꯕ ꯇꯥꯔꯦꯅꯦ ꯐꯔꯦ ꯐꯔꯦ
ꯊꯣꯡꯕꯤꯌꯦ ꯊꯣꯡꯕꯤꯌꯣ ꯅꯪ ꯆꯥꯗꯕ꯭ꯔꯥ
ꯆꯥꯏꯌꯦ ꯑꯩꯁꯨ ꯄꯥꯝꯕꯅꯦ ꯗꯨꯝ
ꯍꯨꯝ ꯑꯩꯗꯤ ꯆꯥꯗꯕ ꯂꯩꯇꯦ ꯂꯣꯏ ꯆꯥꯏ
ꯎꯝ ꯑꯗꯨꯅ ꯐꯩꯗ ꯍꯌꯦꯡ ꯑꯗꯨꯝ ꯊꯣꯡꯕꯤꯕ ꯗꯥꯗꯦ ꯁꯧꯒ꯭ꯔꯤꯒꯨꯝꯕ
ꯎꯝ ꯅꯪ ꯑꯩꯈꯣꯏꯗ ꯂꯥꯛꯇ꯭ꯔꯗꯤ ꯑꯩꯈꯣꯏꯗ ꯂꯥꯛꯇ꯭ꯔꯗꯤ ꯂꯥꯛꯇ꯭ꯔꯁꯨ ꯑꯗꯨꯃꯥꯏ ꯊꯣꯡꯗꯣꯏꯔꯣ
ꯎꯝ
ꯊꯣꯡꯉꯒ ꯀꯃꯥꯏꯅ ꯄꯤꯖꯗꯣꯏꯕ ꯅꯪ ꯂꯝ ꯂꯥꯞꯅ ꯄꯥꯢꯈ꯭ꯔꯗꯤ ꯆꯥꯛ ꯀꯧꯔ ꯁꯧꯒ꯭ꯔꯤ ꯄꯤꯗ ꯌꯥꯔꯦ ꯅꯪꯒꯤꯁꯦ ꯆꯥꯛ ꯀꯧꯔꯒ ꯁꯧꯒ꯭ꯔꯤ
ꯅꯪ ꯄꯥꯝꯃꯗꯤ ꯑꯗꯨꯝ ꯊꯤꯗꯣꯏꯅꯤꯅꯦ
ꯎꯝ ꯅꯪ ꯅꯪ ꯅꯨꯄꯥꯗ ꯁꯧꯒ꯭ꯔꯤ ꯄꯥꯝꯗꯦ ꯅꯪ ꯅꯪ ꯅꯨ ꯄꯥꯗ ꯅꯪ ꯅꯨꯄꯥꯗ ꯁꯧꯒ꯭ꯔꯤ ꯄꯥꯝꯗ꯭ꯔꯗꯤ ꯕꯦꯔꯥ ꯀꯥꯗꯣꯏꯅꯤꯀꯣ ꯅꯪꯒꯤ
ꯁꯥꯎꯒ꯭ꯔꯤ ꯄꯥꯃꯗꯤ ꯑꯩꯒꯤ ꯂꯩꯕꯥꯛ ꯐꯥꯕꯅꯤꯅꯦ
ꯀꯩꯒꯤ ꯄꯥ ꯅꯠꯇꯦ ꯄꯥꯝꯗ꯭ꯔꯗꯤ ꯄꯥꯝ ꯄꯥꯝꯗ꯭ꯔꯗꯤ ꯀꯃꯥꯏ ꯇꯧꯗꯣꯏꯅꯣ ꯍꯥꯏꯕ ꯅꯪꯅ ꯑꯃꯨꯛ ꯆꯥꯅꯤꯡꯉꯤ ꯑꯃꯅ ꯆꯥ ꯆꯥꯅꯤꯡꯗ꯭ꯔꯗꯤ
ꯎ ꯆꯥꯅꯤꯡꯗ꯭ꯔꯗꯤ ꯎꯄꯥꯏ ꯂꯩꯇ꯭ꯔꯦꯗꯅ
ꯅꯪꯁꯨ ꯑꯗꯨꯝ ꯆꯥ ꯎꯝ ꯑꯃꯅ ꯆꯥꯅꯤꯡꯗ꯭ꯔꯗꯤ ꯅꯪ ꯖꯨ ꯆꯥꯕ ꯐꯪꯉꯣꯢꯅꯦꯀꯣ
ꯎꯝ ꯆꯥꯗꯣꯏꯅꯤ ꯑꯩꯗꯤ
ꯈꯥꯡ ꯑꯅꯤ ꯊꯥꯡꯗꯣꯢꯅꯦ
ꯑꯩ ꯇꯣꯉꯥꯟꯅ ꯊꯣꯡꯗꯣꯏꯅꯦ
ꯎꯝ ꯇꯧꯋꯣ ꯇꯧꯋꯣ ꯅꯪꯅ ꯁꯧꯒ꯭ꯔꯤ ꯄꯥꯝꯕ ꯃꯤꯃ ꯊꯤꯌꯨꯀꯣ
ꯅꯪꯁꯨ ꯄꯥꯝꯕ ꯅꯠꯇ꯭ꯔꯣ
ꯑꯩꯁꯨ ꯑꯩꯗꯤ ꯄꯥꯝꯃꯦ
ꯎꯝ ꯁꯧꯒ꯭ꯔꯤꯁꯤꯗꯤ ꯍꯥꯎꯕꯅꯤꯗ
ꯎꯝ ꯀꯩꯩꯅꯣ ꯅꯪ ꯉꯁꯥꯏ ꯂꯥꯛꯑꯒ ꯑꯃꯨꯛ ꯆꯪ ꯆꯪꯗꯕꯤꯗ ꯑꯃꯨꯛ ꯍꯟꯒꯦ ꯀꯩꯗꯧꯔꯒ
ꯆꯪꯕ ꯌꯥꯕꯅꯤ ꯅꯪ ꯆꯪꯒꯗ꯭ꯔꯅ ꯀꯣꯜ ꯃꯨꯛꯀ ꯇꯧꯋꯦ ꯄꯥꯏꯈꯠꯇꯦ ꯑꯅꯤꯔꯛ ꯇꯧꯔꯦ ꯄꯥꯏꯈꯠꯇꯦ
ꯎꯝ ꯑꯗꯣ ꯆꯥꯅꯤꯡꯕꯅꯦꯕ ꯑꯗꯣ ꯎꯝ ꯏꯆꯦ ꯒ꯭ꯔꯦꯁꯤꯈꯣꯏꯗꯣ ꯂꯩꯇꯦ ꯍꯥꯏꯕꯒꯤ ꯑꯃꯨꯛ ꯍꯜꯂꯕ
ꯐꯣꯟ ꯄꯥꯢꯈꯠꯇꯕꯨꯗ ꯊꯣꯡꯒꯥꯥꯟꯗ ꯑꯃꯨꯛ ꯊꯣꯛꯑꯦ ꯒꯦꯠꯇ ꯌꯥꯝ ꯆꯪꯕ ꯑꯣꯏ
ꯎꯝ
ꯅꯪꯅ ꯆꯪꯅꯤꯡꯗꯕꯒꯤ ꯑꯣꯢꯔꯝꯒꯅꯤ
ꯆꯥꯅꯤꯡꯉꯤꯗ ꯑꯩ ꯏꯃꯥꯟꯅꯕꯤ ꯑꯍꯨꯝꯒ ꯂꯥꯛꯄꯗꯨꯕꯨ
ꯑꯣ ꯀꯣꯏꯔꯛꯑꯣ ꯑꯩ ꯉꯁꯥꯏ ꯅꯪ ꯐꯣꯟ ꯇꯧꯔꯛꯄꯗꯣ ꯑꯩ ꯏꯌꯥꯝ ꯕꯒ ꯃꯤ
ꯎꯝ
ꯅꯣꯡꯃ ꯀꯣꯏꯔꯛꯑꯣ ꯏꯁꯤꯡ ꯄꯤꯊꯛꯀꯦ ꯏꯁꯤꯡ ꯏꯁꯤꯡ ꯄꯤꯊꯛ ꯀꯩꯕ ꯏꯁꯤꯡ ꯂꯩ ꯅꯪ ꯑ ꯁꯨꯒꯔꯒꯨꯝꯕ ꯆꯤꯅꯤꯒꯨꯝꯕ ꯄꯥꯝꯕꯗꯨ ꯁꯨꯒꯔ ꯆꯤꯅꯤꯕꯨꯗꯤ ꯂꯩ
ꯑ ꯁꯤꯡꯖꯨ ꯆꯥꯔꯒ ꯑꯃꯨꯛ ꯍꯟꯗꯣꯏꯅꯤ
ꯁꯤꯡꯖꯨ ꯆꯥꯔꯀꯥ ꯁꯤꯡꯖꯨꯁꯨ ꯍꯥꯎꯋꯦ ꯍꯥ ꯑꯩ ꯁꯤꯡꯖꯨ ꯀꯟꯅ ꯆꯥꯕ ꯉꯝꯗꯦ ꯎ ꯃꯣꯔꯣꯛ ꯑꯁꯥꯕꯁꯦ ꯀꯌꯥꯝ ꯆꯥꯕ ꯍꯩꯇꯦ
ꯁꯤꯡꯖꯨ ꯆꯥꯅꯕ ꯎꯃꯔꯣꯛꯎꯝꯕ ꯉꯥꯔꯤꯒꯨꯝꯕꯗꯣ ꯊꯝꯃꯒ ꯂꯩꯔꯝꯃꯨ
ꯑꯗꯨꯗꯤ ꯅꯨꯡꯇꯤ ꯑꯗꯨꯗꯤ ꯑꯦꯕꯥꯏꯂꯦꯕꯜꯅꯦ
ꯂꯩꯇ꯭ꯔꯒꯅ ꯂꯩꯇ꯭ꯔꯒꯅ ꯗꯨꯀꯥꯟꯗ ꯊꯣꯛꯑꯒ ꯂꯧꯔꯒ ꯂꯣꯏꯔꯦ
ꯑꯗꯨꯅꯤ
ꯎ ꯑꯗꯨꯒꯅꯦ ꯑꯗꯣ ꯁꯤꯡꯖꯨꯒ ꯆꯥꯕ ꯂꯣꯏꯔꯒ ꯀꯥꯟꯗꯅꯦ ꯔꯣꯃꯥꯟꯁ ꯇꯧꯔꯒ ꯍꯟꯗꯣꯢ
ꯃꯥꯅꯤ ꯃꯥꯅꯤ
ꯃꯥꯅꯤ ꯀꯥꯏꯅ ꯂꯥꯛꯄꯨ ꯂꯥꯛꯑꯗꯤ ꯅꯩ ꯏꯀꯥꯏꯕ ꯈꯥꯡꯕ꯭ꯔ ꯅꯪ ꯏꯀꯥꯏ ꯗꯧ ꯃꯥꯜꯂꯦ ꯅꯪ ꯃꯥꯏꯗꯣ ꯌꯥꯝ ꯁꯣꯟꯗꯧ ꯃꯥꯜꯂꯦ
ꯑꯁꯤ ꯑꯩ ꯑꯦ ꯏ ꯏ ꯌꯥꯝ ꯈꯪꯉꯤꯀꯣ ꯈꯪꯕꯤꯁꯅꯥ
ꯈꯪꯕꯤꯁꯅꯥꯒꯥꯏꯅ ꯑ ꯃꯥꯅꯦ ꯁꯨꯃꯥꯏꯅ ꯇꯧꯗꯧ ꯃꯥꯜꯂꯦ ꯑꯩ ꯑꯩꯗꯤ ꯀꯥꯏ ꯈꯪ ꯂꯩ ꯐꯝ ꯁꯨꯝ ꯐꯥꯒꯤ
ꯎꯝ
ꯃꯤ ꯑ ꯅꯣꯟ ꯁ꯭ꯇꯦꯟꯖꯔꯁ ꯁꯨꯛꯎ ꯎꯗꯕ ꯃꯤꯕꯨ ꯑꯩꯗꯤ ꯑꯗꯨꯝ ꯍꯔꯥꯎ ꯍꯔꯥꯎꯅ ꯏꯀꯥꯏꯕꯤꯗ ꯋꯦꯜꯀꯝ ꯑꯗꯨꯝ ꯇꯧꯕ ꯉꯝꯃꯦꯕ ꯑꯩꯉꯣꯟꯗ ꯑ ꯑꯩꯉꯣꯟꯗ ꯑꯗꯨ ꯑꯦ ꯄꯥꯡꯒꯟꯗꯣ ꯂꯩꯌꯦꯕ ꯑꯩꯒꯤ
ꯎꯝ
ꯔꯤ ꯐ꯭ꯔꯦꯟꯁꯤꯡꯁꯨ ꯑꯗꯨꯃꯥꯏꯅ ꯇꯧꯋꯦ
ꯑꯩꯗꯤ ꯑꯩꯅ ꯏꯀꯥꯏꯔꯗꯤꯀꯣ ꯑꯩꯒꯤ ꯑꯩꯒꯤ ꯃꯥꯏꯗꯣ ꯉꯥꯡꯁꯪ ꯉꯥꯡꯔꯦ
ꯅꯪ ꯂꯥꯛ ꯀꯥꯟꯗꯅꯦ ꯅꯪ ꯅꯪ ꯃꯥꯏꯗꯣ ꯉꯥꯡꯉꯒ ꯏꯀꯥꯏꯔꯒꯗꯤꯅꯦ ꯔꯨꯝ ꯃꯅꯨꯡꯗ ꯀꯧꯁꯤꯜꯂꯒ ꯊꯣꯡ ꯂꯣꯜꯂꯒ
ꯀꯤꯁ ꯀꯤꯁ ꯇꯧꯕꯤꯒꯦ
ꯑꯁ
ꯑꯗꯨꯅ ꯍꯦꯟꯅ ꯉꯥꯡꯗꯣꯏꯔꯥ ꯈꯪꯗꯦ
ꯃꯨꯜꯂꯅꯤ ꯆꯥꯕ ꯌꯥꯔꯅꯤ
ꯑ ꯃꯣꯜꯂꯅꯤ ꯃꯨꯟꯕꯨ ꯃꯣꯜꯂꯅꯤ ꯃꯩ
ꯐꯥꯒꯤ ꯇꯧꯕꯅꯦꯀꯣ ꯑꯁ
ꯈꯪꯉꯤꯗ
ꯂꯤꯇꯔꯕꯨꯗꯤ ꯅꯪꯅ
ꯌꯦꯔꯨꯝ ꯊꯝꯃꯁꯨ ꯃꯨꯜꯂꯅꯦꯕ
ꯅꯣꯡꯃ ꯈꯣꯏꯔꯛꯑꯣ ꯍꯟꯗꯛ ꯑꯩ ꯃꯃꯥꯡ ꯆꯍꯤ ꯍꯥꯟꯅꯗꯤ ꯑꯩ ꯏꯊꯟꯗ ꯑꯗꯨꯝ ꯔꯦꯟꯗ ꯂꯩꯕ ꯄꯥꯝ
ꯍꯟꯗꯛ ꯆꯍꯤꯗꯤ ꯏꯅꯥꯎꯄꯥꯒ ꯑꯗꯨꯝ ꯂꯩꯔ ꯃꯥ ꯂꯩꯔꯗꯤ ꯔꯣꯃꯥꯟꯁꯀꯥꯁꯦ ꯇꯧꯕ ꯌꯥꯗꯧ ꯃꯥꯟꯗꯦꯕ
ꯏꯁ ꯅꯅꯥꯎ ꯅꯨꯄꯥ ꯌꯥꯝ ꯏꯀꯥꯏꯕꯒꯤ ꯋꯥꯅꯤꯅꯦ
ꯅꯠꯇꯦ ꯃꯤ ꯃꯃꯥꯡ ꯗ ꯀꯩ ꯏꯅꯥꯎ ꯃꯃꯥꯡꯗ ꯀꯃꯥꯏ ꯔꯣꯃꯥꯟꯁ ꯇꯧꯗꯣꯏꯅꯣ ꯅꯪꯖꯨ ꯈꯜꯂꯣꯅꯦ
ꯅꯪꯗꯤ ꯃꯕꯨꯡꯅꯤꯅꯦ
ꯃꯕꯨꯡ ꯑꯣꯢꯕꯁꯨ ꯑꯗꯨꯃꯥꯏ ꯇꯧꯕ ꯇꯧꯁꯦ ꯍꯥꯏꯔ
ꯎꯝ
ꯎꯝ ꯀꯥꯢꯅ
ꯑꯩꯁꯨ ꯅ ꯅꯣꯡꯃ ꯅꯣꯏ ꯅꯣꯏꯗ ꯂꯥꯛꯑꯒ ꯅꯣꯏ ꯕꯣꯕꯣꯛ ꯃꯃꯥꯡꯗ ꯇꯧꯒ ꯔꯣꯃꯥꯟꯁ ꯇꯧꯒꯦ ꯑꯗꯨꯗꯤ
ꯌꯥꯏꯌꯦꯅ
ꯅꯣꯢ ꯕꯣꯕꯣꯛ ꯃꯃꯥꯡꯗ ꯎꯝꯋꯥ ꯎꯝꯋꯥ ꯎꯝꯋꯥ ꯇꯧꯕꯤꯒꯦ
ꯑ ꯏꯕꯣꯛꯇꯣ ꯏꯕꯣꯛꯀꯤ ꯃꯇꯧꯗꯣ ꯎꯋꯦꯗ ꯑꯍ
ꯑꯁꯤ ꯅꯨꯄꯥꯁꯦ ꯃꯀꯣꯛ ꯆꯥꯛꯄ꯭ꯔꯥ ꯍꯥꯏꯔꯛꯑꯅꯤ
ꯑꯗꯨꯒ ꯅꯪꯉꯣꯟꯗꯁꯨ ꯆꯩꯔꯅꯤ ꯃꯥꯅ ꯀꯩ ꯀꯩꯅꯣ ꯈꯜꯂꯅꯤ
ꯑꯗꯨ ꯑꯗꯨ ꯌꯥꯕ꯭ꯔꯕ ꯀꯥꯏ ꯑꯣꯏꯔꯣꯏꯗꯕꯗ
ꯏꯁ ꯏꯁ
ꯏꯁ ꯏꯁ
ꯅꯪ ꯅꯨꯄꯥꯕꯨ ꯊꯣꯛꯑꯗꯤ ꯅꯪꯒꯤ ꯈꯨꯠꯇ ꯂꯣꯏ ꯂꯩꯔꯦꯗ
ꯅꯤꯄꯥꯟ ꯅꯨꯄꯥ ꯊꯣꯛꯇꯦꯗ ꯑꯩ ꯅꯣꯏ ꯍꯩꯔꯣꯒꯨꯝꯅ ꯅꯨꯄꯥ ꯊꯣꯛꯄ ꯉꯝꯗ
ꯏꯁ ꯑꯅꯤꯡꯗꯦꯀꯣ ꯍꯦꯔꯣ ꯄꯜꯂꯛꯀꯅꯨ
ꯍꯦꯔꯣ ꯍꯦꯔꯣ ꯄꯟꯗ꯭ꯔꯗꯤ ꯀꯅꯥ ꯇꯜꯂꯦꯅ
ꯎꯝ ꯂꯤꯔꯛꯑꯣ ꯂꯤꯌꯣ ꯅꯥꯇꯣꯟ ꯍꯥꯒꯠꯆꯩ ꯅꯪꯒꯤ ꯋꯥ ꯇꯥꯕꯩ
ꯃꯤ ꯊꯥ ꯊꯥ ꯀꯌꯥꯗ ꯑꯩ ꯀꯩꯅꯣꯝ ꯍꯥꯏꯒꯦꯀꯣ ꯊꯥ
ꯎꯝ
ꯃꯥꯔꯁꯇ ꯑꯣꯏꯔꯝꯗꯧ ꯃꯥꯜꯂꯦ ꯅꯪ ꯁ꯭ꯇꯦꯇꯁ ꯍꯥꯞꯄꯁꯤꯡꯗꯣ ꯅꯪꯕꯨ ꯃꯦꯟ ꯁꯟ ꯇꯧꯔꯒ ꯊꯝꯕ ꯁ꯭ꯇꯦꯇꯁꯁꯤꯡꯗꯨ ꯍꯦꯔꯣꯅ ꯑꯣꯏꯔꯝꯒꯅꯤ
ꯀꯔꯤ
ꯀꯥꯎꯔꯕꯣ ꯑꯩꯈꯣꯏꯒꯤ ꯃꯦꯟꯁꯟ ꯇꯧꯕ ꯀꯥꯟꯗ ꯑꯗꯨ ꯁ꯭ꯇꯦꯇꯁꯇ ꯑꯗꯨꯝ ꯊꯣꯛꯇ꯭ꯔꯣ ꯃꯦꯟꯁꯟ ꯔꯤꯁꯤꯌꯔ ꯐ꯭ꯔꯣꯝ ꯃꯦꯟꯁꯟ ꯀꯥꯏꯅ ꯑꯗꯨꯃꯥꯏ ꯇꯧꯕꯗꯣ ꯅꯣꯏ ꯍꯦꯔꯣꯅ ꯃꯦꯟꯁꯟ ꯇꯧꯕꯒꯤ ꯅꯪꯅ ꯑꯃꯨꯛ ꯔꯤꯄꯣꯁ ꯇꯧꯕ ꯑꯣꯏꯔꯝꯒꯅꯤ
ꯆꯨꯝꯃꯦꯀꯣ
ꯎꯝ
ꯑꯩ ꯂꯣꯏ ꯈꯪꯕꯖꯥꯠꯅꯤ ꯀꯩꯅꯣꯗꯒ ꯀꯦꯞꯁꯜꯗꯒ ꯍꯥꯠꯀꯤ ꯁꯤꯝꯕꯣꯜ ꯊꯝꯃꯗꯅ ꯍꯥꯠꯀꯤ ꯍꯥꯠꯀꯤ ꯏꯃꯣꯖꯤ ꯇꯤ ꯏꯃꯣꯖꯤ ꯂꯩꯗ꯭ꯔꯣ ꯑꯗꯨꯒꯨꯝꯕ ꯑꯗꯒꯤ ꯂꯞꯁꯥꯏ ꯑꯝꯃ ꯑ
ꯎꯝ ꯃꯤꯅ ꯁꯨꯝ ꯊꯝꯕꯤꯌꯣ ꯍꯥꯏꯕꯒꯤ
ꯑꯩꯁꯦ ꯈꯜꯂꯦꯕ ꯑꯁ ꯃꯤ ꯌꯥꯝ ꯅꯨꯡꯁꯤꯕ ꯑꯃ ꯂꯩꯔꯝꯃꯥꯜꯂꯦꯅ ꯈꯜꯂꯤꯅꯦ
ꯎꯝ ꯎꯝ ꯎꯝ